ꯎꯝ ꯌꯨ ꯑꯍꯨꯝ ꯋꯥꯠꯂꯤ
ꯍꯧꯖꯤꯛꯀꯤ ꯅꯪ ꯑꯃ ꯁꯥꯟꯅꯔꯦ ꯇꯨꯝ ꯃꯉꯥ ꯌꯧꯒ꯭ꯔꯕꯣ
ꯈꯪꯗꯦꯃꯤ ꯃꯁꯤꯡꯗ ꯄꯥꯗ꯭ꯔꯦ ꯁꯤꯒꯤ ꯀꯩꯅꯣꯗ ꯑꯣꯏꯅ ꯄꯥꯔꯦ
ꯍꯝ
ꯃꯊꯛꯀꯤ ꯃꯖꯤ
ꯎꯡ ꯑꯩꯗꯤ ꯍꯧꯖꯤꯛꯁꯦ ꯑꯆꯥꯄꯣꯠ ꯆꯥꯅꯤꯡꯉꯦ ꯆꯥꯛꯁꯨ ꯂꯥꯝꯃꯦ ꯑꯆꯥꯄꯣꯠ ꯑꯍꯥꯎꯕ ꯑꯃ ꯆꯥꯅꯤꯡꯉꯦ
ꯂꯩꯔꯨꯖꯤꯔꯣ ꯍꯧꯖꯤꯛ ꯆꯠꯂꯨꯁꯤꯔꯣ
ꯇꯜꯂꯦ ꯄꯩꯁꯥꯗꯤ
ꯏꯁꯤꯡꯒ ꯀꯩꯅꯣꯗꯨꯒ ꯆꯥꯎꯖꯦ ꯏꯁꯤꯡ ꯈꯣꯍꯤꯗꯨꯒ
ꯏꯁꯤꯡ
ꯎꯝ ꯏꯁꯤꯡ ꯄꯥꯅꯤ ꯄꯨꯔꯤ ꯏꯁꯤꯡ ꯀꯨꯔꯤ
ꯏꯁ
ꯏꯁꯤꯡꯄꯨ ꯏꯁꯤꯡ ꯀꯩ ꯍꯥꯏꯅꯤ ꯏꯁꯤꯡ ꯏꯁꯤꯡ ꯏꯁꯤꯡ ꯄꯨꯕꯤ ꯏꯁꯤꯡ ꯄꯨ ꯏꯁꯤꯡ ꯄꯨꯔꯤꯗꯣ
ꯏꯁꯤꯡ ꯄꯨꯕꯤ ꯏꯁꯤꯡ ꯍꯩꯕꯤ ꯇꯦꯡꯀꯣꯠ ꯃꯠ
ꯎꯝ ꯗꯨ ꯆꯥꯎꯖꯦ
ꯊꯣꯟ ꯆꯟꯕꯇꯜꯂꯤ
ꯁꯥꯏꯅꯦ ꯁꯤꯗꯤ ꯁꯤ ꯁꯥꯏꯖꯦ ꯌꯥꯝ ꯁꯥꯏ ꯁꯤꯗ ꯁꯥꯕꯁꯤꯅ ꯕꯇꯜꯂꯤ
ꯐꯖꯟꯅ ꯇꯥꯔꯦꯉꯣ ꯍꯧꯖꯤꯛꯇꯤ ꯉꯁꯥꯏꯗꯤ ꯐꯖꯟꯅ ꯇꯥꯗꯝ
ꯑꯌꯥꯝꯅ ꯆꯣꯛꯊꯩ
ꯎꯝ
ꯎꯝ ꯀꯩꯅꯣ ꯌꯥꯎꯗꯦ
ꯁꯤ ꯆꯣꯛꯊꯕꯖꯤꯗ ꯑꯃꯨꯛꯀ ꯇꯔꯥ ꯀꯥꯏ ꯆꯠꯈꯤꯅꯤ ꯍꯥꯏꯅꯣ
ꯑ ꯍꯞꯇꯥꯒ ꯄꯧꯅ ꯕꯖꯥꯔꯒ ꯆꯠꯂꯨꯅꯤ
ꯐꯦꯜ ꯂꯩꯔꯣ
ꯗꯦ ꯉꯥꯎꯁꯤꯟꯅꯕꯌꯦ
ꯗꯨꯗ ꯁꯨꯃꯥꯏ ꯇꯧꯗꯅ ꯅꯨꯡꯁꯥꯥꯁꯤ ꯌꯥꯝꯅ ꯁꯥꯔꯦ ꯐꯤꯖ ꯃꯅꯨꯡ ꯗ ꯆꯪꯉꯒ ꯂꯩꯅꯤꯡꯉꯦ
ꯌꯥꯝ ꯀꯟꯅ ꯅꯛꯁꯟꯂ ꯉꯥꯡꯉꯛꯀꯅꯣ ꯐꯨꯆꯨꯞ ꯐꯨꯆꯨꯞ ꯇꯧꯋꯦ
ꯁꯤꯠ ꯌꯥꯔꯕ꯭ꯔꯣ
ꯅꯪ ꯅꯁꯥꯅ ꯇꯥꯖꯗ꯭ꯔꯣ ꯅꯪꯉꯥꯡꯉꯤꯗꯣ ꯁꯣꯝꯗ
ꯇꯥꯗꯦ
ꯑꯩꯗꯤ ꯐꯖꯟ ꯇꯥꯕ ꯋꯥꯅꯦ
ꯏꯀꯣ ꯆꯠꯂꯦ ꯇꯤꯡ ꯇꯤꯡ ꯆꯠꯂꯦ
ꯁꯣꯔ ꯍꯣꯟꯖꯜꯂꯛꯀꯅꯣ
ꯑꯩ ꯅꯝꯊꯤꯕ꯭ꯔꯣ
ꯑꯗꯒꯤꯗꯤ ꯀꯩꯗꯧꯔꯕ
ꯑꯗꯒꯤꯗꯤ ꯁꯨꯃꯥꯏ ꯁꯨꯃꯥꯏ ꯁꯨꯝ ꯇꯧꯗꯅ ꯆꯠꯂꯦ ꯆꯠꯂꯦ ꯆꯠꯂꯦ ꯆꯠꯂꯦ ꯑꯩꯁꯨ ꯐꯃꯨꯡꯗ ꯍꯤꯞꯄꯤꯌꯦ ꯍꯧ ꯍꯨꯖꯤꯛ
ꯍꯧꯖꯤꯛ ꯅꯃꯥꯟꯅꯕꯅ ꯀꯩ ꯋꯥꯔꯤ ꯂꯤꯔꯝꯃꯤꯅꯣ
ꯎꯝ ꯉꯝ ꯃꯥꯅ ꯂꯤꯔꯝꯃꯤꯗꯣ ꯁꯨꯃꯥꯏ ꯁꯨꯃꯥꯏ ꯇꯧꯗꯅ ꯁꯤ ꯀꯔꯤꯒꯤ ꯇꯧꯔꯤꯅꯣ ꯁꯤ ꯈꯟꯖꯜꯂꯨ ꯍꯤꯞꯐꯜꯂꯤ
ꯂꯤꯕ ꯂꯣꯏꯔꯒ ꯀꯥꯎꯒ꯭ꯔꯦꯗꯨꯔꯥ
ꯅꯠꯇꯦ ꯁꯤ ꯈꯜꯂꯤꯗꯣ ꯀꯔꯤꯒꯤꯅꯣ ꯁꯤꯗ ꯇꯧꯔꯤꯗꯣ ꯀꯩꯒꯤꯅꯣ ꯁꯤꯅ ꯀꯔꯤꯒꯤꯅꯣ
ꯑꯦ ꯑꯗꯨꯃꯥꯏꯅ ꯁꯤꯒꯤ ꯃꯔꯝꯗ ꯋꯥꯔꯤ ꯁꯥꯟꯅ ꯌꯥꯗꯝꯅꯦ ꯁꯤꯗ
ꯑꯣ ꯑꯣ
ꯀꯛꯊꯠꯄꯅꯦ
ꯑꯣ ꯑꯣ
ꯂꯧꯗꯕꯅꯦ
ꯑꯩ ꯑꯩ ꯂꯥꯟꯒ꯭ꯔꯦ ꯑꯩ ꯑꯩ ꯂꯥꯟꯒ꯭ꯔꯦ
ꯑꯩꯅ ꯑꯩꯁꯦ ꯍꯥꯏꯔꯛꯀꯦ ꯇꯧꯔꯒ ꯑꯃꯨꯛ ꯅꯣꯏ ꯅꯣꯏ ꯁꯟꯅꯩ ꯋꯥꯔꯤꯗꯣ ꯑꯃꯨꯛꯨꯁ ꯃꯥꯟꯗꯕ
ꯎꯝ
ꯆꯩꯌꯦ ꯁꯥꯟꯅꯗ꯭ꯔ ꯃꯥꯜꯂꯦ ꯌꯥ ꯗꯤꯁꯇꯕ ꯇꯧꯕꯤꯔꯔꯣꯏ ꯌꯦꯠꯄꯤꯔꯔꯣꯏꯅ ꯍꯥꯏꯕꯤꯗ꯭ꯔꯕ
ꯑꯅꯥ ꯏꯁꯩ ꯁꯛꯄ ꯌꯥꯕꯔꯣ ꯏꯁꯩ ꯁꯛꯄꯗꯤ ꯌꯥꯕ꯭ꯔꯣ
ꯉꯔꯥꯡ ꯑꯍꯥꯟꯕ ꯗꯦꯅꯦꯜꯒ ꯁꯥꯟꯅꯕꯩꯗꯨꯗ ꯑꯩꯁꯨ ꯇꯥꯊꯣꯛ ꯇꯥꯁꯤꯟ ꯇꯧꯔꯨꯕꯗꯣ ꯌꯥꯈꯤꯗ꯭ꯔꯥ ꯃꯥꯜꯂꯦꯕ
ꯎꯝ ꯏꯁꯩ ꯁꯛꯄꯗꯤ ꯌꯥꯕ꯭ꯔꯣ
ꯏꯁꯩ ꯁꯛꯄꯗꯤ ꯌꯥꯗꯦ ꯏꯁꯩ ꯁꯛꯄꯁꯦ ꯅꯣꯏꯁꯅꯤꯅꯦꯍꯦ ꯅꯪꯕꯣ ꯋꯥ ꯉꯥꯡꯉꯣ ꯍꯥꯏꯕꯅꯦ ꯏꯁꯩ ꯁꯛꯑꯣ ꯍꯥꯏꯕ꯭ꯔꯣ ꯋꯥ ꯉꯥꯡꯉꯣ ꯋꯥꯔꯤ ꯁꯥꯅꯧ ꯍꯥꯏꯕꯅꯦ ꯅꯉꯣꯟꯗ
ꯁꯥꯟꯅ ꯌꯥꯗꯕ꯭ꯔꯥ ꯁꯤ
ꯌꯥꯗꯦꯅꯦ ꯑꯦ ꯋꯥꯔꯤ ꯁꯥꯟꯅꯧ ꯍꯥꯏꯕꯅꯦ ꯏꯁꯩ ꯁꯛꯑꯣ ꯍꯥꯏꯕ꯭ꯔꯣ
ꯆꯞ ꯃꯥꯟꯅꯩ ꯑꯥ ꯗꯨꯗꯤ ꯑꯗꯨꯗꯤꯁꯤ ꯀꯦꯅꯣꯖꯦ ꯉꯁꯥꯏꯒꯤ ꯀꯦꯅꯣꯁ ꯆꯥꯛ ꯆꯥꯕꯗꯣ
ꯍꯣꯏꯅꯦ
ꯆꯥꯛ ꯆꯥꯕꯁꯤꯗ ꯃꯥꯏꯔꯦꯟꯗꯤ ꯊꯣꯡꯉꯦꯕ
ꯊꯣꯡꯉꯦꯕ
ꯎꯝ ꯃꯥꯔꯦꯟꯖꯦ ꯊꯣꯡꯕꯁꯤꯗ ꯀꯃꯥꯏ ꯇꯧꯒꯦꯗ ꯃꯥꯏꯔꯦꯟꯁꯦ
ꯂꯥꯎꯕꯗ ꯅꯠꯇꯅ ꯌꯦꯂꯣ ꯑꯣꯏꯗꯅꯩ ꯃ ꯀꯩꯅꯣ ꯍꯪꯒꯝꯄꯥꯟ ꯑꯣꯏꯗꯅ ꯃꯥꯏꯔꯦꯟꯖꯦ ꯊꯣꯡꯕꯁꯤꯗ ꯃꯥꯏꯔꯦꯟ ꯊꯣꯡꯕꯁꯤꯗ ꯍꯪꯒꯝꯄꯥꯟ ꯑꯣꯏꯕꯁꯤꯗ ꯑꯩꯈꯣꯏꯒꯤꯁꯤꯗꯤ ꯑꯁꯪꯕ ꯑꯣꯏꯔꯦꯕ ꯃꯥꯏꯔꯦꯟꯖꯦ ꯉꯛꯇ꯭ꯔꯥ
ꯃꯣꯏ ꯍꯧꯖꯤꯛ ꯂꯥꯏ ꯍꯔꯥꯎꯗ꯭ꯔ ꯖꯥꯠꯂꯣ ꯂꯥꯎꯔꯛꯇ꯭ꯔꯤꯁꯤ ꯀꯩꯒꯤꯅꯣ
ꯑꯁꯣꯝ ꯅꯥꯀꯟꯗ ꯃꯥꯏꯛꯇꯣ ꯑꯣꯟꯊꯣꯛꯑꯒꯗꯤ ꯂꯥꯎꯕꯩ ꯃꯀꯣꯟꯗꯤ ꯇꯥꯏ ꯑꯩꯈꯣꯏ ꯁꯣꯝꯗ ꯂꯥꯎꯔꯛꯇꯦ
ꯇꯥꯗꯦ ꯍꯥꯏꯔꯧ
ꯑꯗꯨꯒ ꯃꯥꯏꯔꯦꯟꯗꯣ ꯑꯁꯪꯕ ꯃꯆꯨ ꯑꯣꯏꯔꯦ ꯍꯪꯒꯄꯥꯥꯟꯅ ꯑꯣꯏꯗꯔꯦ
ꯅꯪ ꯍꯧꯖꯤꯛꯀꯤ ꯃꯃꯥꯡꯒꯤ ꯁꯅꯥ ꯀꯌꯥ ꯍꯩꯅꯧ ꯀꯌꯥ ꯐꯥꯒꯦ
ꯍꯩꯅꯧ ꯇꯔꯥꯃꯥꯊꯣꯏꯃꯨꯛ ꯍꯦꯛ
ꯎꯝ
ꯗꯨꯝ ꯆꯥꯡ ꯆꯠ ꯑꯝꯗ
ꯃꯣꯏ ꯍꯧꯖꯤꯛ ꯂꯥꯛꯑꯝꯕꯗꯨꯅ ꯑꯁꯦꯡꯕ ꯍꯩꯅꯧ ꯀꯌꯥ ꯂꯩ ꯍꯦꯛꯀꯦꯕ
ꯑꯗꯨꯁꯨ ꯑꯗꯨꯝ ꯍꯩꯅꯧ ꯑꯅꯤ
ꯑꯣ ꯑꯍꯥꯎꯕꯗꯒꯤ
ꯑꯍꯨꯝ ꯑꯍꯨꯝ ꯍꯦꯛꯄꯅꯦꯕꯀꯣ ꯑꯃꯗꯨꯗꯤ ꯃꯅ ꯈꯤꯇꯪ ꯊꯦꯡꯕ ꯄꯥꯛ ꯂꯥꯎ ꯀꯦꯂꯦ ꯖꯤꯡꯒ ꯃꯌꯥꯗꯤ ꯀꯦꯜꯂꯦ ꯒꯦꯠꯁꯦ ꯊꯣꯡꯒꯥꯟꯗꯦ ꯑꯗꯨ ꯃꯊꯛꯁꯤꯗ ꯌꯨꯡꯙꯔꯥ ꯇꯥꯔꯦ ꯐꯖꯔꯦ ꯀꯥꯞꯊꯔꯦ ꯑꯗꯨꯝ ꯑꯁꯥꯏꯁꯤꯗ
ꯑꯍ ꯑ ꯑꯍꯥꯎꯕꯗꯨꯔꯣ
ꯍꯣꯏ ꯍꯣꯏ ꯍꯣꯏ
ꯑꯗꯨ ꯑꯍꯥꯎꯕ ꯑꯆꯧꯕꯗꯨ ꯑꯍꯨꯝ ꯍꯦꯛꯇꯠꯂꯤꯕ
ꯎꯝ ꯑꯅꯤ ꯍꯦꯛꯄ ꯑꯃꯗꯤ ꯈꯤꯇꯪ ꯊꯦꯡꯕꯗ ꯀꯦꯜꯂꯛꯑ ꯑꯗꯨꯝ ꯆ ꯂꯧꯈꯠꯄ ꯌꯥꯗ꯭ꯔꯦ ꯄꯨꯡꯆꯥꯢ ꯆꯥꯢꯔꯦ ꯑꯗꯥꯢꯗ
ꯑꯅꯤꯒ ꯃꯨꯛ ꯍꯦꯛꯇꯠꯂꯤꯕ ꯃꯣꯏꯒꯤꯗ꯭ꯔꯗ ꯄꯥꯃꯨꯏꯗ
ꯑꯩꯅ ꯍꯦꯛꯄ ꯅꯠꯇꯦ ꯃꯣꯏꯅ ꯆ ꯆꯔ ꯆꯪꯉꯒ ꯂꯥꯝꯃ ꯍꯦꯛꯈ꯭ꯔꯦ ꯑꯗꯨꯝ
ꯀꯌꯥꯗ ꯉꯝꯃꯤꯅꯣꯅꯦ ꯃꯤ ꯃꯌꯨꯝꯗ ꯂꯥꯛꯑꯒ
ꯅꯪ ꯇ ꯃꯣꯏ ꯉꯃꯤꯗꯀꯣ ꯃꯤꯗ
ꯍꯟꯗꯛꯀꯤꯁꯤꯗꯤ ꯈꯔ ꯊꯨꯕ ꯃꯥꯜꯂꯦꯅꯦ
ꯁꯨꯃꯥꯏ ꯇꯧꯔ ꯑꯩꯅ ꯍꯀꯥꯝ ꯆꯜꯂꯤꯖꯦ ꯁꯨꯃꯥꯏ ꯍꯀꯥꯝ ꯆꯜꯂꯦꯕ
ꯌꯥꯝꯅ ꯋꯩꯌꯦꯕ
ꯎꯝ ꯊꯔꯦꯕ ꯑꯩꯁꯦ
ꯑꯩꯁꯨ ꯅꯣ ꯋꯨꯏꯊꯔꯦꯕ
ꯑ ꯑꯗꯒꯤꯗꯤ ꯑꯩ ꯁꯨꯃꯥꯏꯅ ꯃꯥꯢꯁꯤꯗ ꯖꯤꯔꯤ ꯖꯤꯔꯤ ꯁꯤꯠ ꯅꯥꯜꯂꯦꯕ ꯑꯩꯁꯦ ꯍꯧꯖꯤꯛꯁꯦ
ꯑꯕꯨꯡꯉꯣꯒ ꯃꯣꯏ ꯃꯆꯤꯟ ꯃꯅꯥꯎ ꯑꯍꯨꯝꯗꯣ ꯇꯧꯗꯧꯁꯦ ꯃꯣꯏꯗꯤ ꯆꯥꯛ ꯆꯥꯕ ꯆꯠꯈ꯭ꯔꯦꯕ
ꯇꯦꯃꯩ ꯇꯧꯔꯗꯤ ꯌꯦꯡꯉꯨꯖꯦ ꯉꯔꯥꯡꯒꯤ ꯇꯥꯏꯞꯇ ꯅꯨꯡꯉꯥꯏꯗꯣꯏꯅꯦ ꯌꯦꯡꯉꯣ
ꯄꯦꯗꯦꯛ ꯄꯦꯗꯥ ꯄꯦꯗꯦꯛ ꯄꯦꯗꯥ ꯂꯣꯏ ꯂꯣꯏꯁꯟ ꯌꯥꯔꯕꯅꯦ ꯉꯁꯤꯅꯕꯨ ꯂꯣꯏꯔꯅꯤ
ꯄꯨ ꯄꯨꯗꯣ ꯑꯩꯅ ꯄꯥꯝꯃꯤꯕꯁꯦ ꯏꯁꯤꯡ ꯆꯥꯏꯕꯤꯗꯣ ꯏꯁꯤꯡ ꯄꯨꯕꯤꯗꯣ ꯑꯗꯨ ꯆꯥꯅꯤꯡꯉꯤ ꯍꯧꯖꯤꯛꯁꯤ
ꯄꯨꯕꯤꯗꯣ ꯍꯧꯖꯤꯛ ꯆꯠꯄꯁꯦ ꯌꯥꯝꯅ ꯁꯥꯏꯌꯦꯕ ꯅꯨꯡꯁꯥꯁꯦ ꯑꯗꯒꯤ ꯑꯃꯨꯛ ꯅꯣꯡꯅꯒ ꯆꯨꯔꯝꯗꯣꯏ ꯃꯌꯥꯝꯗꯣ ꯑꯩ ꯇꯜ ꯂꯦꯕ ꯑꯗꯨꯏ ꯖꯟꯖꯗꯨ ꯁꯒ꯭ꯔꯁꯤꯗ
ꯅꯪ ꯄꯨꯡ ꯀꯌꯥꯗꯅꯣ ꯆꯠꯇꯩꯁꯦ
ꯄꯨꯡ ꯇꯔꯨꯛꯀꯤꯗꯣ ꯆꯠꯇꯣꯏꯅꯦ ꯑꯉꯟꯕꯒꯤ ꯂꯩꯇꯦ ꯎꯝ ꯑꯗꯣ ꯑꯩꯗꯤ ꯀꯩꯅꯣ ꯆꯠꯅꯤꯡꯉꯦꯅꯦ ꯃꯣꯏ ꯂꯨꯍꯣꯡ ꯅꯣꯉꯥꯟꯕꯗꯣ ꯑꯣꯏꯅ ꯆꯠꯅꯤꯡꯉꯤꯅꯦ
ꯂꯨꯍꯣꯡ ꯅꯨꯡꯉꯥꯟꯕꯁꯤꯅ ꯀꯩꯅꯣ ꯇꯧꯔꯤꯁꯦ
ꯅꯪ ꯍꯥꯏꯔꯛꯑꯣ
ꯅꯠꯇꯤ ꯂꯨꯍꯣꯡ ꯅꯣꯡꯉꯥꯟꯕꯁꯦ ꯀꯩꯅꯣ ꯇꯧꯔꯤꯁꯦ ꯑꯗꯣ ꯅꯪ ꯑꯩꯒꯤ ꯆꯇꯠ ꯑꯩꯒꯤ ꯆꯠ ꯇꯔꯗ ꯍꯥꯏꯔꯛꯑꯣ ꯍꯧꯖꯤꯛ ꯂꯨꯍꯣꯡ ꯅꯨꯡꯉꯥꯟꯕꯗ ꯇꯧꯔꯤꯕꯁꯤ ꯑꯩ ꯈꯪꯗꯦ
ꯑꯣ
ꯗꯨꯒ ꯂꯨꯍꯣꯡꯕꯁꯤ ꯑꯩ ꯇꯁꯦꯡꯅ ꯀꯤꯖꯩ ꯃꯔꯝꯗꯤ
ꯂꯨꯍꯣꯡꯕ ꯍꯥꯏꯕꯁꯤ ꯂꯨꯍꯧꯕ ꯍꯥꯏꯕꯁꯤ ꯅꯨꯄꯥꯗꯤ ꯀꯦꯝ ꯀꯥꯏ ꯗꯦ ꯅꯨꯄꯤꯗꯤ ꯃꯃꯥ ꯃꯄꯥ ꯀꯥꯏꯅꯗꯣꯏꯅꯤ ꯍꯨꯟꯗꯣꯛꯑꯝꯃꯗꯣꯏꯅꯤ
ꯑꯗꯨꯅ ꯍꯌꯦꯡꯋꯥꯏ ꯑꯩꯅ ꯁꯤꯗ ꯍꯜꯂꯛ ꯍꯂꯛꯑꯒ ꯍꯦꯛ ꯍꯦꯛ ꯀꯣꯏꯕ ꯂꯥꯛꯄꯗ ꯀꯔꯤ ꯀꯔꯤ ꯄꯤꯖꯕ
ꯆꯠꯂꯣ ꯅꯪ ꯅꯪꯗꯤ ꯅꯪꯗꯤ ꯅꯪ ꯑꯣꯏꯔꯦ ꯑꯩꯗꯤ ꯅꯪꯗꯤ ꯅꯪꯒꯤ ꯋꯥ ꯅꯠꯇꯦ ꯅꯪꯒꯤ ꯋꯥ ꯍꯥꯏꯕ ꯅꯠꯇꯦ ꯑꯩꯗꯤ ꯃꯤꯅ ꯅꯪꯒꯤ ꯃꯥ ꯕꯥ ꯊꯥꯗꯣꯛꯑꯝꯃ ꯂꯥꯛꯇꯣꯏꯅꯤ ꯑꯗꯨꯒ ꯑꯗꯨꯒ ꯁꯨꯃꯥꯏ
ꯑꯩ ꯆꯦꯟꯖꯁꯤ ꯃꯒꯣꯟꯖꯤꯗ ꯌꯥꯜꯗ ꯔ ꯆ ꯃꯨ ꯊꯣꯛꯎꯔ ꯑꯃꯨꯛ ꯍꯜꯂꯛꯇꯣꯏꯔꯕ
ꯗꯨꯗ ꯂꯥꯛꯀꯗꯣꯏꯅꯤ ꯑꯗꯨ ꯃꯃꯥꯗ ꯅꯪꯒꯤ ꯃꯤꯒꯤ ꯃꯋꯥꯗꯨꯅ ꯃꯤꯒꯤ ꯃꯋꯥꯗꯨꯗ ꯊꯤꯟ ꯊꯤꯟ ꯇꯧꯕꯤꯗꯣꯏꯅꯤ ꯑꯗꯨ ꯈꯟꯕꯗ ꯑꯩ ꯌꯥꯝꯅ ꯀꯤꯖꯩ
ꯑꯗꯨ ꯑꯗꯥꯏꯅ ꯇꯧꯗꯅ ꯄꯨꯡ ꯅꯤꯄꯥꯟ ꯇꯥꯔꯦ
ꯉꯔꯥꯡꯒꯤ ꯕꯣꯜꯒꯤ ꯋꯥꯔꯤ ꯂꯤꯔꯛꯑꯣ ꯀꯅꯥꯅ ꯀꯥꯎꯁꯜꯂꯤ ꯀꯅꯥꯅ ꯀꯥꯎꯊꯣꯔꯛꯏ ꯀꯅꯥꯅ ꯆꯦꯜꯂꯤ ꯀꯅ
ꯕꯄꯦꯅ ꯀꯥꯎꯔꯦ ꯍꯂꯥꯜ ꯍꯂꯥꯜꯗꯤ ꯌꯥꯎꯗ꯭ꯔꯦ ꯉꯔꯥꯡ ꯔꯦ ꯕꯄꯦꯅ ꯄꯦꯅ ꯑꯃ ꯆꯟꯒ꯭ꯔꯦ ꯑꯗꯨꯒ ꯀꯦꯅꯣꯅ ꯀꯅꯥꯅꯣ ꯀꯩꯅꯣꯝ ꯍꯥꯏꯕꯅꯤꯅꯦ
ꯌꯥꯝ ꯌꯥꯎꯋꯦ
ꯀꯦꯅꯣꯝ ꯍꯥꯏꯕꯅꯦ ꯃꯃꯤꯡꯗꯣ ꯎꯝ ꯑꯗꯨꯅ ꯇꯤꯝꯕꯦꯜ ꯍꯥꯏꯕ꯭ꯔꯥ ꯑꯗꯨꯅ ꯒꯣꯜ ꯑꯅꯤ ꯆꯟꯒ꯭ꯔꯦ ꯗꯝꯕꯦꯜꯂꯤ ꯗꯝꯕꯥꯜꯂꯤ ꯗꯝꯕꯥꯜꯂꯤ ꯍꯥꯏꯕ꯭ꯔꯥ ꯀꯩꯅꯣꯝ ꯍꯥꯏꯗꯥꯏꯅꯦ
ꯑꯥ
ꯑꯗꯨꯅ ꯀꯣꯜ ꯑꯅꯤ ꯆꯜꯂꯦꯗꯅ ꯑꯗꯨꯒ ꯑꯃꯅ ꯕꯥꯠ ꯄꯦꯅꯔꯥ ꯆꯟꯕꯅꯦ ꯑꯗꯨꯒ ꯃꯣꯏ ꯅꯣꯔꯋꯦ ꯀꯥꯡꯕꯨꯅ ꯑꯦꯁꯀꯥꯔꯠꯅ ꯑꯃ ꯆꯜꯂꯦ
ꯑꯦꯁꯀꯥꯔꯠ ꯑꯅ ꯑꯦꯁꯀꯥꯔꯠ ꯑꯁꯤ ꯀꯗꯥꯏꯗꯒꯤ ꯂꯥꯛꯀꯦ ꯍꯥꯏꯕ ꯀꯥꯟꯗ ꯅꯣꯁ ꯀꯣꯠ ꯂ ꯅꯣꯁ ꯂꯣꯝꯒꯤ ꯂꯥꯏꯔꯤꯛ ꯂꯥꯏꯗꯣ ꯊꯣꯔꯗꯒ ꯌꯥꯎꯕꯗꯣ ꯊꯣꯔꯒ ꯌꯦꯡ ꯃꯔꯝꯗꯝꯗꯣ ꯗꯨꯗꯣ ꯗꯨꯏ ꯃꯃꯤꯡꯗꯣ ꯂꯧ ꯑꯗꯨꯒꯤ ꯃꯃꯤꯡꯗꯣ ꯂꯧꯔꯒ ꯃꯥꯅ ꯊꯣꯟꯕꯁꯤꯗ ꯃꯥ ꯅ ꯁꯨꯃꯥꯏꯅ ꯇꯧꯕꯁꯤ ꯑꯗꯨ ꯒꯣꯜꯗꯣ ꯆꯟꯒ꯭ꯔꯦ ꯑꯗꯨꯒ ꯃꯥꯅ ꯆꯟꯕ ꯀꯥꯟꯖꯤꯗ ꯍꯖꯤꯛꯒꯤ ꯗꯝꯕꯦꯔꯤ ꯍꯥꯢꯔꯤꯕ ꯅꯨ ꯅꯨꯨꯄꯥꯁꯤꯅ ꯑꯅꯤ ꯆꯟꯕ ꯀꯥꯟꯁꯤꯗ ꯍꯦꯠ ꯇ꯭ꯔꯤꯛꯁꯤ ꯂꯧꯔꯝꯗꯥꯏ ꯗ ꯅꯥꯕ ꯐꯪꯗ꯭ꯔꯦ ꯑꯗꯒꯤꯗꯤ ꯑꯗꯒꯤꯗꯤ ꯑꯩꯅꯪ ꯌꯦꯟꯖꯦ ꯊꯣꯡꯕ ꯀꯥꯟꯁꯤꯗ ꯌꯦꯟ ꯁꯨꯝ ꯊꯣꯡꯉꯦ ꯁꯨꯝ ꯊꯣꯡꯉꯦ ꯁꯨꯝ ꯊꯣꯡꯉꯦ
ꯍꯥꯎꯔꯅꯤꯗ
ꯍꯥꯎꯃꯁꯤꯗ ꯃꯆꯨꯒꯁꯤꯗꯤ ꯉꯥꯡꯁꯪꯒ ꯉꯥꯡꯉꯗꯅ ꯗꯟ ꯗꯟ ꯗꯟꯒ ꯂꯥꯎ ꯔꯒ ꯍꯦꯛꯇ ꯍꯥꯎꯔꯗꯕꯩ ꯃꯑꯣꯡꯗ ꯊꯣꯡꯉꯦ ꯊꯣꯡꯉꯦ ꯊꯣꯡꯉꯦ ꯃꯍꯥꯎꯁꯦ ꯇꯪꯖꯦꯅ ꯍꯥꯞꯇꯕ ꯀꯥꯟꯁꯤꯗ ꯈꯥꯕꯩꯁꯤꯅ ꯖꯨꯞ ꯂꯥꯎꯅ ꯀꯣꯈꯠꯂꯒ ꯄꯨꯈꯝꯁꯤꯗ ꯙꯥꯡ ꯊꯥꯗꯕꯅꯤ ꯃꯅꯤꯟꯒꯁꯦ ꯋꯪ ꯋꯪ ꯋꯪ ꯋꯪ ꯀꯥꯗꯅ ꯍꯦꯛꯇꯥ ꯑꯩꯁ ꯀꯩꯅꯣꯅꯦ ꯑꯂꯨꯒ ꯊꯥꯛꯇꯕꯤꯅꯤ ꯁꯤꯗꯤ
ꯑꯣ
ꯍꯥꯎꯋꯤ ꯆꯥꯔꯦ ꯍꯥꯎꯋꯦ ꯎꯝ ꯊꯨꯝꯒ ꯅꯝꯗꯅ ꯃꯣꯔꯣꯛꯀꯗꯣ ꯃꯣꯔꯣꯛ ꯀꯗ ꯁꯥꯗꯅ ꯍꯥꯎ ꯀꯌꯥꯗ ꯍꯥꯎꯔꯦ ꯎꯝ ꯆꯥꯛ ꯂꯥꯝꯃꯦꯅ ꯇꯧꯕꯁꯤꯗ ꯑꯗꯨꯃꯥꯏꯅ ꯇꯧꯔꯦ ꯇꯪꯉꯦ ꯑꯗꯩꯗꯤ ꯉꯥꯏꯍꯥꯛ ꯑꯃꯨꯛ
ꯉꯔꯥꯡꯒꯤ ꯅꯞ ꯅꯞ ꯂꯥꯎꯕꯗꯨꯁꯨ ꯍꯥꯎꯋꯤ
ꯑꯝ ꯐꯖꯅ ꯉꯧꯁꯟꯕꯤꯔꯦꯒ ꯇꯧꯔꯦꯒ ꯊꯣꯡꯉꯦꯒ ꯆꯥꯔꯦ ꯔꯦꯒ ꯆꯥꯛꯁꯦ ꯑꯃꯠꯇ ꯆꯥꯗꯕꯤꯅꯤ ꯍꯤꯟꯖꯥꯡꯁꯦ ꯉꯥꯛꯇ ꯆꯥꯕꯅꯦꯕ ꯇꯧꯔꯤꯁꯦ
ꯃꯐꯣꯟꯗꯨꯒ ꯇꯧꯔꯒ
ꯑꯥꯥ ꯃꯐꯣꯟꯗꯨꯅ ꯇꯧꯔꯒ ꯗꯨꯅ ꯆꯤꯡꯈꯠꯄꯅꯦ
ꯃꯗꯨ ꯂꯣꯏꯔꯥ ꯒ ꯉꯥꯁꯥꯏꯒꯤ ꯄꯣꯂꯣꯒꯔꯥꯎꯅꯗ ꯃꯅꯤꯡꯒꯤ ꯀꯥꯡꯖꯩꯕꯨꯡ ꯃꯥꯅꯤꯡ